ꯇꯥꯕ꯭ꯔ ꯁꯥꯛ ꯁꯥꯔꯕꯣ ꯅꯪꯕꯣ
ꯔ꯭ꯔꯗ ꯏꯒ ꯏꯂ ꯇꯨꯝꯕꯥ ꯍꯣꯠꯄꯕꯨꯣꯏꯗ꯭ꯔꯤ
ꯑꯁ ꯅꯪꯅ ꯇꯨꯝꯕ ꯍꯧꯒꯠꯇꯕꯤꯗ ꯐꯥꯎꯔꯤꯔꯣ
ꯑꯗꯨꯅꯤꯅꯦ ꯇꯨꯝꯕ ꯍꯧꯒꯠꯇ꯭ꯔꯒ ꯐꯥꯎꯔꯤꯅꯦ ꯅꯪꯗꯤ ꯆꯞ ꯆꯥꯔꯕꯣ
ꯆꯥꯛ ꯏꯟꯁꯥꯡ ꯊꯣꯡꯕ ꯂꯣꯏꯔꯒ ꯃꯄꯥꯥꯟꯅ ꯊꯣꯛꯏꯅꯦ
ꯑꯁ ꯊꯕꯩ ꯌꯥꯝ ꯐꯥꯏ ꯀꯣ ꯃꯤꯗꯤ
ꯐꯕꯒꯤ ꯅꯠꯇꯦꯗ ꯊꯣꯡꯔꯒ ꯆꯥꯈ꯭ꯔꯀꯅꯤꯅ ꯑꯗꯨꯝ ꯊꯣꯡꯈ꯭ꯔꯕ
ꯎ ꯃꯥꯅꯤ ꯃꯥꯅꯤ ꯑꯩꯈꯣꯏꯅ ꯆꯥꯒꯗꯕꯗꯨꯕꯨ ꯑꯩꯗꯤ ꯉꯔꯥꯡꯗꯣ ꯌꯥꯝ ꯊꯦꯡꯅ ꯇꯨꯝꯕ ꯐꯣ ꯑꯗꯨꯒꯤ ꯑꯁ
ꯑꯁꯦꯡꯕ ꯅꯣꯏ ꯑꯩꯅ ꯇꯧꯔꯤꯗꯣ ꯈꯪꯉꯦ ꯑꯩ ꯑꯩꯗꯤ ꯑꯃꯨꯛꯩ ꯄꯥꯡꯉꯕꯅꯦ ꯑꯃꯨꯛꯀ
ꯑꯁ ꯑꯩꯁꯨꯅꯦ ꯃꯤꯀꯞ ꯊꯣꯛꯂꯛꯄꯅꯦꯕ ꯑꯃꯨꯛꯀ ꯑꯩꯗꯨ ꯇꯨꯝꯈ꯭ꯔꯕꯅꯦꯕ
ꯑꯥ
ꯑꯗꯨꯒ ꯑꯩꯗꯤ ꯑꯩ ꯇꯨꯝꯕꯀꯥꯟꯗ ꯏꯆꯦꯈꯣꯏꯗ ꯂꯥꯡꯕꯒꯤ ꯍꯧꯒꯠꯄ ꯀꯥꯟꯗ ꯑꯃꯨꯛ ꯒ꯭ꯔꯨꯞꯇ ꯆꯪꯉꯒ ꯂꯩ ꯃꯦꯁꯦꯁ ꯊꯥꯕꯅꯦꯕ ꯑꯩꯗꯣ
ꯑꯣ ꯑꯩ ꯅꯣꯏ ꯌꯥꯝ ꯂꯥꯔꯒ ꯂꯩꯕꯗꯨꯗ
ꯕꯤꯠ ꯑꯃꯅꯤꯗ ꯁꯤꯁꯨ
ꯍꯣꯏ ꯕꯤꯠ ꯑꯃꯅꯦ ꯕꯤꯠ ꯑꯃꯔꯣꯝꯗꯗꯤ ꯅꯨꯡꯉꯥꯏꯕ ꯃꯥꯜꯂꯦꯀꯣ
ꯅꯨꯡꯉꯥꯏꯌꯦꯗ ꯃꯤ ꯈꯪꯅꯗꯕꯁꯨ ꯑꯗꯨꯅꯦ ꯃꯤ ꯈꯪꯅꯗꯕ ꯃꯌꯥꯝꯁꯨ ꯂꯣꯏꯅ ꯈꯪꯅꯔꯦ
ꯍꯣꯌ
ꯁꯨ ꯌꯥꯝꯗꯤ ꯈꯪꯅꯔꯝꯃꯅꯤ
ꯑꯩꯕꯨꯗꯤ ꯌꯥꯝꯅ ꯈꯪꯅꯗꯦꯗ ꯍꯥꯏꯕꯗꯤ ꯑꯩꯅ ꯏꯃꯥꯟꯅꯕꯤꯒꯨꯝꯕꯀꯣ ꯑꯃꯥꯏꯅ ꯇꯧꯒꯟꯕ ꯈꯪꯕ꯭ꯔꯥ
ꯑꯩꯁꯨ ꯃꯤ ꯌꯥꯝꯗꯤ ꯇꯧꯗꯦꯗꯨ ꯃꯤ ꯑꯗꯨꯝ ꯇꯧꯈꯤꯕ ꯃꯤꯗꯣ ꯑꯗꯨꯝ ꯍꯟꯖꯤꯟ ꯍꯟꯖꯤꯟ ꯋꯥꯔꯤ ꯁꯥꯅꯩꯕ
ꯋꯥ ꯇꯣꯄꯤꯛꯀ ꯂꯣꯏꯗꯕꯤ ꯊꯝꯔꯝꯕꯗꯣ
ꯑꯗꯨꯅꯦ ꯅꯨꯡꯉꯥꯏꯕꯅꯦ ꯑꯗꯨꯅ
ꯑ ꯅꯣꯏꯗꯤ ꯀꯔꯤ ꯃꯊꯦꯜ ꯇꯧꯗꯣꯏꯅꯣ
ꯈꯪꯗꯦꯗ ꯑꯌꯨꯛꯁꯦ ꯀꯔꯤ ꯆꯥꯁꯤꯔ ꯀꯜꯂꯤꯅꯦ ꯆꯥꯛ ꯏꯟꯖꯥꯡꯁꯨ ꯆꯥꯕ ꯁꯥꯃꯟꯗꯅ
ꯑꯁ ꯃꯟꯗꯦꯅꯤꯅ ꯍꯥꯎꯇꯕ ꯊꯣꯡꯉꯣꯗ ꯃꯟꯗꯦꯗꯤ ꯕꯤꯠ ꯂꯩꯇꯦ ꯅꯨꯃꯤꯠꯁꯨ ꯐꯠꯇꯦ ꯑꯍꯤ ꯍꯤ
ꯑꯗꯨꯅꯦ ꯃꯟꯗꯦꯁꯦ ꯕꯤꯠ ꯂꯩꯇꯦꯅꯦ
ꯑꯗꯣ ꯅꯨꯃꯤꯠ ꯍꯥꯏꯁꯦ ꯃꯟꯗꯦ ꯇꯥꯔꯦ ꯑꯩꯗꯤ
ꯍꯥꯟꯅ ꯍꯥꯏ ꯁ꯭ꯀꯨꯜꯗꯁꯨ ꯇꯧꯔꯝꯕꯅꯤꯅꯦ ꯃꯟꯗꯤꯔ ꯊꯣꯛꯑꯦ ꯍꯥꯏꯔꯗꯤ ꯑꯁ ꯇꯟꯕꯗꯨꯒ
ꯑꯁꯦꯡꯕ
ꯀꯔꯤ ꯏꯟꯖꯥꯡ ꯊꯣꯡꯉꯦ
ꯁꯩꯈꯣꯏꯁꯨ ꯄꯝꯀꯤꯟ ꯃꯥꯏꯔꯦꯟꯗꯣ ꯑꯗꯨ ꯊꯣꯡꯉꯦ ꯊꯣꯡꯉꯥ ꯊꯝꯃꯦ ꯆꯥꯗꯦ ꯑꯦ ꯊꯣꯡꯕ ꯋꯥꯅꯦ ꯆꯥꯕꯗꯤꯀꯣ ꯄꯨꯡ ꯏꯂꯚꯦꯟ ꯇꯨꯋꯦꯜꯞꯇ ꯆꯥꯗꯣꯏꯅꯦ
ꯑꯁ ꯑꯗꯨꯁꯨ ꯌꯥꯏꯗ ꯊꯕꯛ ꯑꯃ ꯂꯣꯏꯁꯤꯜꯂꯒꯀꯣ
ꯑꯩꯅ ꯁ ꯑ ꯀꯩ ꯍꯥꯏꯁꯤꯔꯥ ꯀꯨꯏꯅ ꯇꯨꯝꯕ ꯉꯝꯗꯕ ꯃꯤꯗꯣ ꯑꯣꯏꯌꯦꯕ
ꯎꯝ ꯐꯩꯌꯦꯅꯦ ꯗꯨꯗꯨ
ꯅꯠꯇꯦ ꯅꯠꯇꯦ ꯀꯣꯛ ꯉꯥꯎꯕ ꯌꯥꯝ ꯇꯨꯝꯈ꯭ꯔꯦ ꯊꯤ ꯑꯗꯨꯒꯤ ꯎꯄꯥꯏ ꯂꯩꯇꯕꯒꯤꯅꯦ
ꯎꯝ ꯑꯁ ꯑꯩ ꯍꯟꯗꯝꯃ ꯊꯦꯡꯅ ꯊꯦꯡꯅ ꯇꯨꯝꯕꯒꯤꯀꯣ ꯍꯧꯒꯠꯄ ꯉꯝꯗ꯭ꯔꯦ
ꯑꯣꯏ ꯑꯩꯗꯤ ꯅꯍꯥꯟ ꯅꯍꯥꯟ ꯌꯥꯝ ꯁꯥꯏꯌꯦꯕ ꯌꯥꯝ ꯁꯥꯕꯒꯤ ꯑꯩꯅ ꯄꯨꯡ ꯑꯍꯨꯝ ꯑꯗꯨꯋꯥꯏ ꯇꯨꯝꯃꯦꯕꯀꯣ
ꯑꯁ ꯎꯝ
ꯇꯔꯨꯛꯇ ꯑꯗꯨꯝ ꯍꯧꯒꯠꯈ꯭ꯔꯕꯒꯤ ꯑꯗꯨꯝ ꯇꯔꯨꯛ ꯇ ꯍꯧꯒꯠꯂꯦꯕ ꯑꯃꯨꯛ ꯑꯃꯨꯛꯀ ꯇꯨꯝꯃꯨ ꯌꯥꯗꯕꯗꯣ ꯈꯪꯕ꯭ꯔꯥ ꯍꯤ ꯍꯩꯁ ꯋꯥ
ꯑꯗꯨꯗꯤ ꯇꯨꯝꯗꯕ ꯃꯤꯗꯤ ꯌꯥꯝ
ꯌꯥꯝ ꯀꯪꯕꯅꯤꯍꯦ ꯑꯩꯗꯤ ꯀꯪꯉꯨ ꯁꯨꯌꯥ ꯌꯥꯗꯦꯗ ꯀꯔꯤ ꯋꯥꯈꯜ ꯌꯥꯝ ꯋꯥꯔꯦꯅꯦ ꯅꯣꯏꯌꯦ ꯎꯄꯥꯏ ꯂꯩ ꯗꯦ ꯀꯩꯗꯧꯗꯣꯏꯅꯣ ꯅꯪ ꯅꯪ ꯀꯩꯅꯣꯝꯃ ꯍꯥꯏꯔꯛꯑꯣꯅꯦ ꯁꯤ
ꯑꯩꯁꯨ ꯌꯥꯝ ꯅꯣꯏꯕ ꯖꯥꯠꯅꯤ
ꯁꯤ ꯀꯥꯟꯅꯕ ꯍꯥꯏꯔꯛꯑꯣ ꯅꯪ ꯀꯃꯥꯏ ꯇꯧꯔꯒ ꯃꯤ ꯃꯥꯟꯒꯦ ꯃꯤ ꯃꯥꯟꯅꯤꯉꯥꯏ ꯁꯦꯝꯗꯣꯏꯔꯣ ꯍꯥꯏꯕꯗꯣ
ꯑꯜꯂꯥ ꯍꯣꯏ ꯂꯣꯏꯔꯦꯗ ꯑꯩ ꯐꯥꯎꯖꯤ ꯈꯪꯗꯦ ꯀꯃꯥꯏꯅ ꯀꯪꯒꯟꯁꯤꯔꯥꯅꯣꯖꯤꯛ ꯋꯥꯈꯜ ꯇꯧꯔꯤꯕꯅꯤ ꯑꯥ
ꯑꯗꯨꯝ ꯌꯥꯝ ꯇꯨꯝꯗꯦ ꯑꯗꯨ ꯑꯣꯏꯔꯁꯨ ꯀꯔꯤ ꯍꯥꯏꯁꯤꯔꯥ ꯌꯥꯝ ꯂꯥꯏꯅ ꯅꯣꯏꯈꯠꯄꯗꯣ ꯑꯣꯏꯌꯦꯦꯕ
ꯑꯁ ꯑꯩꯁꯨ ꯑꯗꯨꯃꯥꯏꯅ ꯇꯧꯋꯦ
ꯑꯩꯗꯤ ꯀꯨꯝꯍꯩ ꯃꯇꯝ ꯑꯩꯈꯣꯏꯒꯤ ꯀꯨꯝꯍꯩ ꯃꯇꯝ ꯌꯧꯔꯕ
ꯎꯝ
ꯇꯦꯛ ꯀꯦꯖꯤ ꯑꯅꯤꯗꯤ ꯍꯦꯟꯒꯠꯂꯒ ꯑꯃꯨꯛ ꯇꯝꯗ ꯂꯥꯛꯇꯣꯏꯅꯦ ꯑꯩꯗꯤ
ꯑꯗꯨꯅꯦ ꯆꯞ ꯃꯥꯟꯅꯔꯦ
ꯌꯥꯝ ꯂꯥꯏꯅ ꯅꯣꯏꯈꯠꯄꯗꯣ ꯑꯣꯏꯌꯦꯦꯕ ꯑꯃꯨꯛꯒ ꯀꯪꯕꯗꯤ ꯌꯥꯝ ꯋꯥꯏ
ꯑꯁ ꯀꯪꯗꯦꯗ ꯑꯩꯈꯣꯏꯁꯨ ꯍꯥꯏꯗꯤ ꯑꯗꯨꯝ ꯌꯥꯝ ꯍꯣꯠꯅꯔꯁꯨ ꯀꯪꯕ ꯉꯝꯗꯕꯗꯣ
ꯎꯝ ꯑꯣꯏꯌꯦ ꯅꯪ ꯅꯥꯕ ꯀꯥꯟꯗ ꯀꯃꯥꯏꯅ ꯇꯧꯕ꯭ꯔꯣ ꯀꯪꯊꯕ꯭ꯔꯥ ꯀꯃꯥꯏꯅ ꯇꯧꯕ꯭ꯔꯣ ꯅꯪꯒꯤ
ꯑꯁ ꯑꯩꯅ ꯎ ꯀꯪꯕ ꯍꯥꯏꯕꯁꯦ ꯃꯤꯠ ꯃ ꯇ ꯀꯨꯕꯅꯤꯅꯅꯅꯥꯑꯒꯥꯟꯗ
ꯑꯁ ꯅꯪꯁꯨ ꯑꯩ ꯌꯥꯝ ꯃꯥꯜꯂꯦ ꯑꯩꯁꯨꯅꯦ ꯃꯤꯠꯇ ꯊꯤꯔꯦ ꯑꯗꯨꯝ ꯂꯣꯏꯈ꯭ꯔꯦꯕ
ꯑꯇꯣꯞꯄ ꯀꯪꯒꯦꯔꯥ ꯈꯜꯂꯒꯀꯣꯨꯡꯀꯪ ꯀꯪꯗꯦ
ꯑꯩꯁꯨꯅꯦ ꯑꯩꯁꯨ ꯅꯍꯥꯟꯁꯨ ꯑꯗꯨꯃꯥꯏꯅ ꯈꯜꯂꯦꯕꯀꯣ ꯑꯁ ꯃꯤꯗꯤ ꯀꯪꯉꯒ ꯑꯦ ꯅꯥꯔꯒ ꯀꯪꯇ꯭ꯔꯤꯠ ꯀꯉꯛꯑꯦꯅ
ꯍꯣꯏ
ꯇꯧꯒꯦꯔꯥ ꯍꯥꯏꯅ ꯍꯥꯟ ꯀꯪꯕꯅꯦꯕ ꯑꯦ ꯅꯥꯕꯅꯦꯕ ꯀꯪꯗꯕꯤꯗ ꯃꯤꯠꯇ ꯑꯣꯏ ꯃꯨꯔ ꯁꯛꯇꯣꯏꯏꯅꯤ ꯊꯤꯖꯤꯜꯂꯛꯄ ꯋꯥꯅꯦꯕ ꯁꯤꯕꯨ ꯋꯥꯔꯕ
ꯑꯗꯨꯗ ꯅ ꯆ ꯃꯅ ꯌꯦ ꯆꯜꯂꯦꯗ ꯑꯩꯈꯣꯏꯁꯦ ꯀꯥꯎꯉꯣꯏꯗꯕ ꯃꯤꯅꯦ ꯑꯗꯨꯒ ꯑꯩꯈꯣꯏꯅ ꯀꯪꯒꯦ ꯍꯥꯏꯔꯒ ꯑꯃꯨꯛ ꯑꯦꯛꯁꯔꯁꯥꯏꯁ ꯇꯧꯔꯁꯨ ꯑꯗꯨꯝ ꯂꯦꯞꯈꯤꯕꯗ ꯑꯗꯨꯝ ꯅꯣꯏꯕꯗ ꯍꯦꯟꯅ ꯅꯣꯏꯌꯦꯕ ꯑꯗꯨꯒꯤ ꯀꯔꯤꯁꯨ ꯇꯧꯗꯕꯤꯗ ꯂꯩꯕꯅꯦ
ꯊꯥꯏꯅ ꯑꯩꯈꯣꯏ ꯑꯁꯇꯗꯤꯌꯝ ꯔꯣꯝꯗꯣ ꯑꯌꯨꯛ ꯈꯨꯗꯤꯡ ꯋꯥꯛꯀꯤꯡ ꯆꯦꯜꯂꯒ ꯁꯥꯖꯦꯟ ꯇꯧꯔꯒ ꯇꯧꯔꯝꯃꯦ ꯇꯧ꯭ꯔꯦ ꯇꯧꯔꯦ ꯑꯗꯨ ꯑꯗꯨꯗ ꯑꯗꯨꯒꯨꯝꯕ ꯇꯧꯔꯕꯅꯤ ꯉꯟꯅ ꯍꯧꯒꯠꯂꯒ ꯇꯧꯔꯕꯅꯤꯅꯦ ꯆꯥꯛ ꯂꯥꯛꯑꯝꯃꯦꯗꯣ ꯌꯦꯡꯉꯣ ꯑꯗꯣ ꯍꯜꯂꯛꯄꯗ ꯄꯨꯔꯤ ꯆꯥꯊꯣꯛꯑꯅꯤ ꯑꯣ ꯌꯨꯝ ꯌꯥꯎꯔ ꯆꯥꯛꯄꯣ ꯇꯞꯇꯥ ꯆꯥꯔꯅꯤꯀꯣ ꯎꯄꯥꯏ ꯑꯝꯇ ꯂꯩꯇꯦꯕ
ꯑꯗꯨꯅꯦ ꯑꯁ ꯀꯗꯥꯏꯗꯒꯤ ꯑꯩꯈꯣꯏꯅ ꯎꯄꯥꯏꯜ ꯂꯩꯇꯦ ꯉꯝꯁꯨꯨ ꯉꯝꯗꯦꯗ ꯀꯔꯤ ꯗꯥꯏꯇꯤꯡꯁꯨ ꯇꯧꯕ ꯉꯝꯗꯦ ꯀꯗꯥꯏꯗꯒꯤ ꯅꯧꯋꯦꯠ ꯀꯌꯥ ꯂꯩꯒꯦ
ꯑꯩꯗꯤ ꯌꯥꯝ ꯍꯧꯖꯤꯛꯇꯤ ꯀꯩꯅꯣ ꯂꯩꯔꯝꯃꯅꯤ ꯐꯤꯐꯇꯤ ꯑꯩꯠꯇ ꯇꯧꯔꯝꯃꯅꯤ
ꯐꯤꯐꯇꯤ ꯑꯩꯠ ꯈꯛꯇ
ꯑꯗꯨ ꯐꯤꯇꯤ ꯑꯩꯅ ꯁꯤꯛꯁꯇꯤ ꯋꯥꯟ ꯐꯥꯎ ꯇꯧꯔꯝꯃꯅꯦ
ꯑꯩꯗꯤ ꯍꯧꯖꯤꯛꯇꯣ ꯁꯤꯛꯁꯇꯤ ꯐꯣꯔꯗ ꯂꯩꯌꯦꯦ
ꯑꯣ ꯅꯪꯁꯨ ꯀꯟꯇ꯭ꯔꯣꯜ ꯑꯗꯨꯝ ꯇꯧꯔꯝꯃꯅꯤꯀꯣ
ꯑꯁ ꯀꯟꯇ꯭ꯔꯣꯜ ꯇꯧꯔꯁꯨ ꯉꯝꯗ꯭ꯔꯦꯗ
ꯈꯪꯗꯦꯕ ꯅꯦꯝꯃꯦꯕ ꯈꯪꯕ꯭ꯔꯥ ꯅꯦꯝꯃꯒ ꯆꯥꯎꯔꯛꯄꯁꯤꯗꯤ ꯎꯄꯥꯏ ꯂꯩꯇꯦꯕ ꯁꯨ ꯁꯤꯇ ꯐꯣꯔꯅꯦ ꯍꯥꯏꯕ
ꯎꯝ
ꯑ ꯋꯥꯈꯜ ꯋꯥꯔꯝꯃꯅꯤ ꯑꯩꯁꯨ ꯅꯍꯥꯟ ꯂꯥꯁ ꯏꯌꯥꯔ ꯐꯥꯎ ꯀꯣ
ꯎꯝ
ꯇꯨ ꯇꯥꯔꯝꯕꯅꯦꯕ
ꯑꯥ
ꯅ ꯑꯩꯁꯦ ꯀꯟꯇ꯭ꯔꯣꯜ ꯇꯧꯗꯤ ꯇꯧꯋꯦꯀꯣ ꯍꯟꯊꯁꯨꯨꯝ ꯌꯥ ꯌꯥꯗꯕꯅꯦꯕ
ꯌꯥꯗꯦ ꯌꯥꯗꯦ
ꯇꯟꯊꯗꯕꯤꯗ ꯃꯤꯠꯇ ꯑꯣꯏꯅ ꯊꯤꯔꯛꯄ ꯑꯗꯨ ꯑꯣꯏꯔꯗꯤ ꯑꯩꯈꯣꯏꯁꯨ ꯀꯤꯔꯦꯅ ꯃꯤꯠꯇ ꯊꯤꯔꯛꯑꯗꯤ ꯅꯣꯏꯔꯤꯉꯩꯗ ꯊꯤꯔꯗꯤ ꯀꯅꯥꯅ ꯄꯥꯝꯒꯦꯔꯣ
ꯑꯗꯨꯅꯦ ꯃꯤꯠꯇꯒ ꯂꯣꯏꯅ ꯀꯩꯅꯣ ꯇꯧꯔꯒ ꯑꯁ ꯍꯥꯏ ꯈꯪꯕ꯭ꯔꯥ ꯐꯣꯇꯣꯗꯗꯤ ꯃꯤꯁꯦ ꯂꯣꯏ ꯐꯖꯔꯦꯗꯅ ꯑꯩꯁꯦ ꯍꯥꯏꯕꯅꯦ ꯎ ꯐꯣꯇꯣꯗꯣ ꯐꯖꯔ ꯑꯁꯦꯡꯕꯗ ꯌꯥꯝ ꯊꯤꯕꯅꯦꯀꯣꯅ ꯍꯥꯏꯕꯤꯒꯅꯦꯕꯀꯣ ꯃꯦꯁꯦꯁ ꯊꯥꯔꯛꯄꯁꯨ ꯍꯧꯖꯤꯛ ꯍꯟꯗꯛ ꯋꯥꯔꯤ ꯁꯥꯟꯅꯕꯁꯤꯡꯗꯣ ꯃꯣꯏ ꯑꯗꯨꯝ ꯐ꯭ꯂꯠ ꯇꯧꯔ ꯂꯩꯕꯈꯣꯅꯦ ꯑꯁ ꯑꯩꯗꯤ ꯌꯥꯝ ꯊꯤꯕꯅꯦ ꯍꯥꯏꯗꯤ ꯐꯣꯇꯣꯗ ꯉꯥꯛꯇ ꯐꯖꯕꯅꯤꯅꯀꯣ
ꯍꯣꯏ
ꯑꯩꯈꯣꯏ ꯑꯁꯦꯡꯕꯗꯗꯤ ꯅꯣꯏꯕꯗꯣ ꯈꯪꯉꯦꯗꯅ ꯃꯣꯏꯗꯤ ꯎꯗꯕꯅꯤꯅ ꯐꯖꯩ ꯇꯧꯔꯂꯦꯕ ꯑꯩꯗꯤ ꯍꯥꯏꯕꯤꯕꯅꯦ ꯑꯩ ꯐꯖꯗꯦ ꯀꯣꯅ
ꯑꯁꯦꯡꯕ ꯃꯤ ꯑꯁ ꯑꯁꯦꯡꯕ ꯃꯤ ꯉꯔꯥꯡꯁꯨꯀꯣ
ꯎꯝ
ꯅꯨꯄꯥ ꯑꯃꯗ ꯑꯩꯅꯁꯨ ꯅꯪ ꯐ꯭ꯂꯥꯠ ꯇꯧꯕ ꯑꯃ ꯇꯧꯔꯝꯃꯦꯕ ꯑꯃ ꯑꯗꯨꯝ ꯊꯥꯔꯛꯄ ꯃꯦꯁꯦꯖꯇꯣ ꯑꯗꯨ ꯉꯔꯥꯡ ꯅꯨꯡꯗꯥꯡ ꯑ ꯃꯤꯁꯀꯣ ꯇꯔꯨꯛ ꯂꯩꯔꯝꯃꯦ ꯃꯤꯁꯀꯣ ꯍꯥꯏꯕꯗꯤ ꯑꯩꯈꯣꯏꯅ ꯑꯁꯤꯒꯤ ꯅꯠꯇꯕ ꯅꯣꯔꯃꯦꯜꯗꯀꯣ ꯌꯥꯝ ꯅꯣꯛꯅꯤꯡꯉꯦ ꯑꯩꯗꯤꯀꯣ ꯑꯩꯗꯤ ꯄꯥꯏꯈꯠꯄꯗ ꯍꯥꯏꯗꯤ ꯑꯩꯗꯤ ꯇꯨꯝꯈ꯭ꯔꯦꯕ ꯑꯩ ꯅꯨꯡꯗꯥꯡꯗꯣ ꯏꯆꯦꯒ ꯂꯩꯕꯅꯤꯅ ꯄꯣꯠꯇ ꯑꯗꯨꯝ ꯇꯥꯏꯔ ꯂꯩꯕꯁꯨ ꯅꯨꯡꯉꯥꯏꯇꯦꯅ ꯑꯗꯒꯤ
ꯑꯁ ꯃꯤꯗꯤ ꯂꯣꯏꯅꯗꯤ ꯈꯪꯉꯕꯅꯦꯗ ꯍꯥꯏꯕꯗꯤ ꯑꯗꯨꯗ ꯂꯥꯛꯏ ꯌꯥꯎꯔꯕꯅꯤꯅ ꯀꯣꯜ ꯇꯧꯕ ꯈꯣꯠꯄꯒꯤꯗꯤ ꯌꯥꯝ ꯋꯥꯔꯤꯗꯤ ꯁꯥꯟꯅꯔꯦꯕ ꯑꯗꯨ ꯁꯥꯟꯅꯕ ꯅꯨꯡꯉꯥꯏꯕꯁꯨ ꯊꯦꯡꯅꯩꯕ ꯅꯨꯡꯉꯥꯏꯇꯕꯁꯨ ꯊꯦꯡꯅꯩꯕ
ꯑꯁ ꯃꯔꯛꯇꯗꯤ ꯌꯥꯝ ꯋꯥꯏꯑꯦꯗ
ꯇꯧꯋꯦꯗ ꯑꯁ ꯋꯥꯔꯤ ꯁꯥꯕꯀꯣ ꯀꯟꯕ ꯃꯇꯝ ꯂꯩꯌꯦꯕ
ꯑꯗꯨꯅꯦ ꯑꯁ ꯉꯔꯥꯡꯗꯤ ꯑꯩꯁꯦ ꯉꯔꯥꯡꯁꯦ ꯑꯩꯁꯦ ꯀꯩꯅꯣ ꯍꯛꯆꯥꯡ ꯌꯥꯝ ꯉꯝꯗꯕꯗꯣ ꯋꯥꯔꯤ ꯁꯥꯕ ꯁꯤꯒꯦꯗꯧꯕ
ꯑꯩꯁꯨ ꯎꯝ ꯅꯨꯄꯥ ꯑꯃꯗꯤ ꯂꯩꯕ ꯈꯣ ꯇꯣꯏꯅ ꯑꯗꯨꯝ ꯃꯥꯑꯒꯗꯤ ꯋꯥꯔꯤ ꯌꯥꯝ ꯁꯥꯟꯅꯕ ꯑꯗꯨ ꯅꯨꯄꯥꯁꯨꯅꯦ ꯑꯗꯨꯝ ꯐꯅꯤ ꯑꯣꯏꯕꯒꯤ ꯋꯥꯔꯤ ꯁꯥꯟꯅꯕ ꯅꯨꯡꯉꯥꯏꯕꯅꯦꯕ ꯍꯁ ꯂꯇꯧꯀꯤ ꯈꯤꯕꯅ ꯇꯧꯈꯤꯕꯁꯤꯗꯤ ꯂꯣꯏꯔꯦ ꯇꯥꯕ ꯉꯝꯕ ꯅꯠꯇꯦ ꯑ ꯇ ꯑꯣꯏꯗꯨ ꯃ ꯎꯝ ꯑ ꯃꯄꯥꯟꯂꯣꯝꯗ ꯂꯩꯕꯅꯦ
ꯌꯥꯝ ꯅꯨꯡꯉꯥꯏꯕ ꯃꯤꯁꯨ ꯑꯗꯨꯝ ꯂꯩꯗꯤ ꯂꯩꯌꯦꯗ
ꯊꯦꯡꯅꯩꯌꯦ ꯌꯥꯝ ꯅꯨꯡꯉꯥꯏꯔꯝꯃꯤꯁꯨꯀꯣ ꯑꯗꯨꯒ ꯑꯩ ꯍꯣꯔꯦꯟ ꯋꯥꯔꯤ ꯅꯣꯛꯅꯤꯡꯕ ꯑꯃ ꯍꯥꯏꯕꯤꯒꯦꯕ ꯑꯣ ꯑꯁꯤꯗꯗꯤ ꯍꯥꯏꯔ ꯅꯣꯏꯒꯤ ꯃꯤꯛꯁꯞ ꯂꯣꯏꯅ ꯇꯧꯔꯒ ꯍꯥꯏꯕ ꯑꯣ ꯑꯜꯂꯥ ꯑꯩ ꯑꯗꯨ ꯅꯨꯃꯤꯠꯇꯨ ꯀꯌꯥꯝ ꯅꯣꯛꯄ꯭ꯔꯥ ꯈꯪꯕ꯭ꯔ ꯑꯗꯨ ꯅꯨꯄꯥꯗꯣ
ꯑꯥ
ꯃꯥꯁꯨ ꯍꯥꯏꯕ ꯍꯩꯇ꯭ꯔꯕ ꯑꯗꯨꯒꯤ ꯑꯗꯨꯝ ꯑꯩꯈꯣꯏꯒꯤ ꯂꯣꯟꯗ ꯑꯗꯨꯝ ꯍꯥꯏꯔꯛꯈ꯭ꯔꯦ ꯣ ꯑꯁ ꯅꯣꯛꯄ ꯅꯨꯡꯉꯥꯏꯕ꯭ꯔꯥ
ꯍꯣꯔꯦꯟ ꯑꯩꯁꯨ ꯌꯥꯝ ꯅꯣꯛꯅꯤꯡꯕ ꯋꯥꯔꯤ ꯑꯃ ꯂꯤꯔꯤꯌꯦ ꯅꯉꯣꯟꯗ ꯅꯪ ꯁꯤꯔꯅꯤ ꯅꯣꯛꯄꯗ ꯂꯩꯗ ꯎ ꯍꯥꯏꯗꯣꯛꯄ ꯌꯥꯗꯦ ꯍꯥꯏꯕꯗꯣ
ꯑꯗꯨꯅꯦ ꯍꯥꯏꯗꯣꯛꯄ ꯌꯥꯗꯦ ꯍꯥꯏꯕꯒꯤ ꯋꯥꯔꯤ ꯌꯥꯝ ꯂꯩꯔꯦ ꯃꯤꯁꯤꯡꯁꯨ ꯑꯣꯖꯥꯠ ꯉꯥꯛꯇ ꯌꯥꯝ ꯂꯩꯌꯦ ꯑꯁ ꯍꯥꯏ ꯦꯔꯥ ꯉꯥꯛꯇꯅꯦ
ꯅꯪ ꯅꯣꯏ ꯅꯪ ꯅꯪ ꯅꯪꯅ ꯊꯣꯡꯗꯣꯏꯔꯣ ꯀꯅꯥꯅ ꯊꯣꯡꯗꯣꯏꯔꯣ ꯆꯥꯛꯇꯤ ꯑꯁ ꯅꯪ ꯐꯥꯎꯗꯤ ꯅꯅꯨꯡꯉꯥꯏꯔꯦ ꯍꯦ
ꯑꯁ ꯅꯨꯡꯗꯥꯡꯗ ꯑꯃꯨꯛ ꯑꯩꯅ ꯊꯣꯡꯉꯅꯤꯅꯦ ꯀꯗꯥꯏꯗꯒꯤ
ꯅꯨꯡꯗꯥꯡꯗ
ꯑꯥ
ꯑꯗꯨꯗꯤ ꯅꯪ ꯀꯗꯥꯏ ꯇꯧꯁꯤꯂꯣ ꯀꯩꯅꯣ ꯃꯆꯥ ꯁꯤꯜꯂ ꯂꯥꯛꯑꯒ ꯇꯨꯝꯊꯣꯛꯈ꯭ꯔꯣ
ꯑꯗꯨ ꯌꯥꯕꯖꯥꯅꯦ ꯍꯥꯏꯗꯤ ꯏꯆꯦ ꯑꯩꯈꯣꯏ ꯏꯅꯥꯎꯅꯨꯄꯤꯈ ꯂꯩꯗꯤ ꯀꯗꯔꯁꯨ ꯇꯧꯕ ꯌꯥꯕꯅꯤꯅ ꯉꯝꯗ꯭ꯔꯦ ꯉꯁꯤꯗꯤ ꯊꯣꯡꯉꯔꯣꯏ ꯍꯥꯏꯔꯀꯣ ꯏꯆꯦ ꯑꯣꯏꯕꯅꯤꯅ ꯑꯗꯁꯨ ꯁ ꯅꯨꯡꯉꯥꯏꯕꯅꯤ
ꯑꯁ ꯅꯪ ꯑꯗꯨꯃꯥꯏ ꯍꯥꯏꯔꯒ ꯊꯥꯏꯅ ꯑꯉꯥꯡ ꯂꯩꯔꯤ ꯑꯉꯥꯡ ꯑꯣꯏꯔꯤꯉꯩꯗ ꯑ ꯑꯉꯥꯡ ꯑꯣꯏꯔꯤꯁꯤ ꯑꯩꯈꯣꯏ ꯆꯤꯡꯂꯣꯝꯗꯗꯤ ꯉꯟꯅ ꯍꯧꯒꯠꯅꯤꯡꯉꯥꯏ ꯏꯃꯥ ꯏꯄꯥꯅ ꯀꯧꯗ꯭ꯔꯣ
ꯑ
ꯁꯦꯛꯦꯡꯅꯤꯡꯕ ꯋꯥꯔꯤꯔꯦꯡꯉꯣꯟꯗ ꯊꯣꯛꯈ꯭ꯔꯕꯅꯦ ꯀꯧꯕꯅꯦꯕ ꯏꯃꯥꯅꯀꯣ ꯄꯨꯡ ꯅꯤꯄꯥꯜ ꯐꯅꯗꯤ ꯃꯣꯏꯁꯨ ꯂꯧꯕ ꯆꯠꯅꯤꯡꯉꯥꯏ ꯌꯥꯝ ꯆꯤꯜꯂꯦꯅ ꯑꯗꯨꯗꯩ ꯑꯩꯉꯣꯟꯗ ꯍꯧꯒꯠꯂꯀ ꯂꯧꯔꯛꯄꯅꯦꯕ ꯅꯪ ꯑꯗꯨꯗ ꯇꯨꯝꯃ ꯂꯩꯔꯒ ꯑꯗꯨꯒ ꯀꯔꯤ ꯀꯔꯤ ꯁꯨꯝ ꯃꯥꯡꯉ ꯇꯩꯊꯣꯛꯇꯅ ꯈꯣꯠꯇꯅ ꯇꯧꯔꯛꯄꯅꯦꯕ ꯑꯗꯨꯗ ꯑꯩꯗꯣ ꯅꯥꯟꯅ ꯁꯤꯟꯅꯕ ꯋꯥ ꯍꯥꯏꯗ ꯍꯥꯎꯋꯦ ꯇꯧꯁꯤꯜꯂꯨꯔꯕ ꯑꯗ ꯑꯥ ꯑꯗꯨꯗ ꯃꯣꯏꯅ ꯑ ꯁꯨꯃꯥꯡꯗ ꯏꯄꯥꯅ ꯁꯤꯠꯂꯦꯕꯀꯣ ꯁꯤꯂ ꯑꯩꯉꯣꯟꯗ ꯍꯧꯒꯠꯂꯣ ꯍꯥꯏꯕꯒꯤ ꯑꯩꯁꯨ ꯍꯧꯒꯠꯂꯦ ꯍꯧꯒꯠꯄ ꯀꯥꯟꯗ ꯀꯔꯤ ꯑꯁ ꯑꯗꯨ ꯅꯨꯃꯤꯠꯇ ꯑꯩꯈꯣꯏꯅ ꯂꯧ ꯃꯤ ꯌꯥꯝ ꯌꯥꯝ ꯀꯧꯔꯒ ꯂꯧ ꯁꯨꯍꯟꯕꯗꯣ ꯈꯪꯕ꯭ꯔꯥ ꯁꯥ ꯊꯣꯡꯝꯕ ꯋꯥꯅꯤꯅꯦ ꯑꯁ ꯕꯦꯔꯥꯅꯦ ꯑꯩꯗꯤ ꯑꯗꯨꯝ ꯃꯥꯡꯉꯦ
ꯑꯜ ꯑꯗꯨ ꯃꯇꯥꯡ ꯃꯇꯝ ꯂꯩꯔꯗꯔ
ꯍꯣꯏ ꯑꯩ ꯍꯥꯏꯗꯤꯠ ꯑꯩꯗꯣ ꯑꯗꯨ ꯅꯨꯃꯤꯠꯇꯣ ꯈꯪꯗꯕ ꯁꯥ ꯊꯣꯡꯅꯤ ꯍꯥꯏꯕꯗꯨ ꯑꯗꯣ ꯈꯪꯉꯝꯃꯅꯤ ꯑꯩꯁꯨ ꯀꯗꯔ ꯇꯧꯔꯝꯃꯣꯏꯅꯤꯅꯦ ꯇꯧꯔꯨꯔꯕꯅꯤꯅ ꯑꯩ ꯀꯥꯏꯑꯗ ꯑꯃꯨꯛꯀ ꯏꯃꯥ ꯏꯄꯥ ꯆꯤꯟꯊꯤ ꯈꯪꯪꯂꯛꯑꯅꯤꯅꯀꯣ ꯑ ꯃꯣꯏꯅ ꯆꯥꯕꯗꯣ ꯇꯦꯕꯜ ꯆꯞ ꯃꯥꯟꯅꯔꯦ ꯆꯥꯔꯁꯨ ꯆꯥꯗ꯭ꯔꯦꯗꯣ ꯀꯌꯥꯕꯪꯅꯤꯡꯦ
ꯑꯣꯖꯥꯠ ꯖꯥꯠꯅꯦꯗ ꯑꯩꯈꯣꯏ ꯆꯤꯡꯗꯅ ꯂꯩꯕ ꯅꯨꯡꯉꯥꯏꯌꯦꯗꯀꯣ ꯇꯝꯄꯥꯛꯇ
ꯍꯣꯏ
ꯑꯝ ꯄꯥ ꯌꯥꯁꯤ ꯌꯥꯝ ꯈꯥꯃꯟꯗꯅꯀꯣ ꯂꯩꯕ ꯌꯥꯝ ꯋꯥꯏ ꯑꯩꯗꯤ
ꯅꯪꯁꯨ ꯇꯝꯄꯥꯛꯇ ꯂꯩꯔꯤꯔꯣ ꯍꯧꯖꯤꯛꯁꯦ ꯑ ꯇꯟꯗ꯭ꯔꯣ ꯋꯥꯗ꯭ꯔꯣ
ꯑꯁ ꯋꯥꯏꯦꯁ ꯍꯥꯕ ꯑꯁꯇꯥꯂꯦ ꯑꯗꯨ ꯎꯄꯥꯏ ꯂꯩꯇꯕ ꯂꯩꯕꯅꯤ